ꯌꯥꯕ
ꯍꯥꯥ
ꯋꯥꯟ ꯑꯩꯠꯇꯤ ꯐꯣꯔ ꯆꯪꯉꯛꯑꯦꯕ
ꯍꯣꯏ ꯍꯥꯟꯅ ꯂꯨꯄꯥ ꯂꯨꯄꯥ ꯑꯅꯤ ꯑꯃ ꯆꯪꯉꯛꯑꯦꯗꯅ ꯑꯍꯥꯟꯕꯗ ꯑꯗꯣ ꯉꯁꯤ ꯋꯥꯟ ꯑꯥꯏꯠꯇꯤ ꯇꯨꯕ ꯆꯪꯉꯑꯦ
ꯑꯩꯒꯤꯅꯤ ꯁꯚꯦꯟꯇꯤ ꯈꯛꯇꯪ ꯆꯪꯗ ꯉꯥꯏꯔꯤ ꯂꯨꯄꯥ ꯑꯩꯠꯇꯤ ꯁꯤꯛꯁꯇꯤ ꯑꯩꯠ ꯈꯛꯇꯪ ꯆꯪꯗ ꯉꯥꯏꯔꯤ
ꯑꯗꯨ ꯑꯃ ꯊꯣꯛꯄꯗꯣ ꯀꯌꯥ ꯊꯣꯛꯀꯦ ꯅꯪ ꯍꯥꯏꯗꯤ ꯄꯩꯁꯥ ꯃꯁꯤꯡ ꯃꯣꯏ ꯃꯈꯥꯗ ꯊꯣꯛꯄꯗꯣ
ꯑꯗꯨ ꯑꯗꯨꯝ ꯊꯣꯛꯑꯦ
ꯄꯩꯁꯥꯏ ꯍꯥꯏꯗꯤ ꯄꯦꯠꯇꯨꯗꯗꯤꯦ ꯑꯗꯨ ꯊꯣꯛꯑꯏꯗꯅꯀꯣ ꯑꯗꯨꯅ ꯇꯗ ꯑꯗꯨꯒꯤ ꯄꯦꯦꯟ ꯖꯒꯥ ꯅꯃꯉꯥꯟ ꯑꯃ ꯃꯁꯤꯡ ꯆꯪꯉꯛꯇ꯭ꯔꯤꯕ ꯄ꯭ꯔꯣꯁꯦꯁꯇ ꯂꯩꯕ ꯃꯁꯤꯡ
ꯎꯝ
ꯑꯣꯀꯦ
ꯑꯩꯒꯤꯗꯤ ꯂꯨꯄꯥ ꯂꯤꯁꯤꯡ ꯑꯍꯨꯝ ꯍꯦꯜꯂꯦꯦ ꯑꯗꯨꯗꯤ ꯊꯕꯛ ꯇꯧꯕꯩꯗꯣ ꯑꯣ ꯄ꯭ꯔꯣꯁꯦꯁꯇ ꯂꯩꯔꯤꯕ ꯑꯗꯨꯗꯣ ꯑꯗꯣ ꯑꯩ ꯐꯖꯅ ꯄꯨꯂꯞ ꯆꯪꯅꯤꯡꯉꯦ ꯄꯣꯠꯆ ꯆꯩ ꯀꯩꯀꯥ ꯂꯩꯅꯤꯡꯉꯦ ꯄꯩꯁꯥ ꯑ ꯂꯩꯇ꯭ꯔꯦ ꯑꯩ ꯍꯟꯗꯛꯇꯤ ꯇꯁꯦꯡꯅ ꯑꯩ ꯋꯥꯔꯦ ꯑꯩ ꯑꯩꯒꯤ ꯄꯥꯁꯄꯣꯔꯠ ꯊꯖ
ꯁꯤꯀꯤꯝꯐꯥꯎ ꯂꯩꯇꯕꯅꯦ ꯏꯃꯥꯟꯅꯕꯤ ꯏꯃꯥꯟꯅꯕꯤꯁꯤꯡ ꯁꯤ ꯏ ꯂꯩ ꯇꯝꯃꯦ ꯑ ꯑꯗꯨꯣ ꯑꯗꯨꯅꯤ ꯇꯔꯔꯤ ꯌꯦ
ꯄꯥꯁꯄꯣꯔꯠ ꯊꯥꯖꯅꯤꯡꯉꯥꯏ ꯊꯝꯕ ꯄꯩꯁꯥꯗꯨꯁꯨ ꯂꯣꯏꯁꯤꯟꯈ꯭ꯔꯦ ꯊꯥꯖ ꯊꯥꯖꯤꯜꯍꯧꯗ꯭ꯔꯦ ꯂꯥꯏꯁꯦꯟꯁ ꯊꯥꯖꯤꯟꯒꯦ ꯈꯟꯕꯁꯨ ꯂꯣꯏꯁꯤꯟꯈ꯭ꯔꯦ ꯑ ꯍꯜꯁ ꯁꯃꯖ ꯂꯩꯅꯤꯡꯉ
ꯑꯗꯨꯅ
ꯀꯔꯤꯅꯣ ꯊꯥ ꯀꯌꯥꯅꯣ ꯄꯩꯁꯥ ꯇꯥꯟꯗꯕꯤ ꯂꯩꯔꯛꯏꯁꯦ ꯄꯩꯁꯥ ꯊꯣꯛꯇꯕꯤꯗ ꯌꯦꯡꯉꯣ
ꯅ ꯇꯨ ꯇꯨꯋꯁꯟꯁꯨ ꯇꯧꯗꯑꯕ ꯑꯗꯨ ꯅꯣꯏꯗꯤ ꯇꯨꯋꯁꯟ ꯇꯧꯋꯅꯤ
ꯏꯖꯎ ꯆꯪꯅ ꯐꯥꯔꯅꯦ
ꯎꯝ
ꯎꯝꯝ
ꯆꯔꯦ
ꯃꯔꯤꯊ ꯆꯥ ꯀ
ꯑꯩꯅ ꯉꯁꯤꯗꯤ ꯑꯩꯈꯣꯏꯒꯤ ꯏꯁꯇꯥꯏꯜꯗ ꯌꯦꯟꯅ ꯃꯣꯔꯣꯛ ꯑꯇꯦꯛꯄꯅꯦ ꯄꯥꯡꯈꯣꯛꯅꯦ ꯏꯔꯣꯜꯅꯦ ꯑꯟꯗ꯭ꯔꯣ ꯑꯟꯗ꯭ꯔꯣ ꯇꯜꯗ
ꯃꯔꯣ ꯑꯇꯦꯛꯄꯅꯦ ꯌꯦꯟꯗꯦꯝꯦꯝꯅꯦ ꯌꯦꯟꯟꯅ
ꯌꯦꯣꯟꯗꯦ ꯅꯠꯇ ꯄꯥꯡꯈꯣꯛ ꯄꯥꯡꯈꯣꯛ ꯎꯝ ꯍꯥꯎꯒꯖꯥꯅꯤ
ꯌꯦꯁꯨ
ꯎ ꯃꯣꯔꯣꯛ ꯁꯤꯡꯖꯥꯅ ꯃꯣꯔꯣꯛꯀ ꯄꯥꯡꯊꯣꯛꯀꯗꯣ
ꯑꯥ
ꯄꯨꯊꯋꯦꯗꯅ
ꯑꯥ
ꯏꯔꯣꯜꯂꯦꯗꯅ
ꯑ
ꯑꯗꯨꯗꯨꯒ ꯌꯦꯟꯗꯨꯅ ꯊꯥꯎ ꯉꯧ ꯊꯥꯎꯗ ꯉꯧꯕꯗꯣ ꯉꯕꯗꯤ ꯊꯣꯡꯕꯩ ꯇꯥꯞꯇ ꯌꯦꯟꯗꯣ ꯄꯤꯁꯇꯣ ꯈꯔ ꯈꯔ ꯄꯤꯛꯅ ꯀꯛꯑꯦꯕꯀꯣ ꯑꯗꯨꯗꯨꯒ ꯊꯥꯎꯗ ꯉꯧꯔꯦ ꯍꯥꯏꯗꯤ ꯃꯔꯣꯏ ꯃꯄꯥꯡ ꯆꯅꯝ ꯑꯥ ꯑꯣ ꯍꯣ ꯍꯣꯏ ꯑꯗꯨꯒ ꯃꯆꯨꯗꯤ ꯊꯥꯛꯇ꯭ꯔꯦꯕꯣ ꯀꯣ ꯌꯦꯟꯗꯣ ꯉꯧꯔꯒ ꯃꯥꯏ ꯃꯍꯤꯗꯣ ꯊꯣꯛꯍꯜꯂꯦ ꯃꯁꯥꯒꯤ
ꯍꯥꯥ
ꯑꯗꯨꯗꯨꯒ ꯑꯩꯅ ꯀꯨꯀꯔꯗ ꯊꯣꯡꯉꯦꯕ ꯀꯨꯀꯔꯗ ꯍꯥꯞꯄꯗꯣ ꯃꯁꯥꯏ ꯃꯍꯤ ꯊꯣꯛꯂꯛꯄꯗꯣ ꯑꯩꯅ ꯑꯍꯨꯝꯂꯛ ꯀꯥꯝꯊꯣꯛꯑꯦ
ꯑꯥ
ꯀꯥꯝꯊꯣꯛꯄ ꯂꯣꯏꯔꯒ ꯀꯩꯅꯣ ꯇꯧꯍꯟꯈ꯭ꯔꯦ ꯍꯟꯖꯥꯡꯒꯤ ꯏꯔꯣꯟꯕꯗꯣ ꯍꯩꯖꯤꯜꯂꯒ ꯑꯗꯨꯝ ꯁꯧꯍꯟꯕꯅꯤꯅ ꯍꯥꯎꯒꯖꯥꯠꯅꯤ
ꯀꯩꯅꯣ ꯍꯣꯏꯅꯗꯤ
ꯨꯔꯦ ꯀꯩꯅꯣ
ꯑꯃ ꯅꯠꯇꯦ ꯑꯗꯨ ꯇꯤꯡꯦ ꯆꯧꯒ ꯇꯧꯕꯗꯨꯅꯤ ꯑꯃ ꯅꯣꯏ ꯑꯗꯨ ꯀꯩ ꯀꯧꯒꯦ
ꯉꯥꯀꯤꯖꯧ ꯇꯌꯣꯠ ꯍꯥꯏꯕꯗꯨꯔꯣ ꯃꯤꯅ
ꯇꯣꯏꯌꯣꯠ ꯍꯥꯏꯅꯕ ꯑꯃ ꯑꯩꯈꯣꯏꯗꯗꯤ ꯑꯗꯨꯝ ꯐꯣꯂꯥ ꯍꯥꯏꯌꯦꯕ ꯑ ꯑꯗꯨꯁꯨ ꯑꯗꯨꯆꯥꯏ ꯍꯥꯎꯗꯤ ꯌꯥꯝ ꯍꯥꯎꯋꯦ ꯑꯗꯨꯁꯨꯣ ꯑꯗꯨ ꯇꯥꯏꯞꯇ ꯇꯧꯕꯔ꯭
ꯀꯔꯤ
ꯑꯗꯨꯏ ꯇꯥꯏꯞꯇ ꯇꯧꯕ꯭ꯔꯅ ꯈꯜꯂꯨꯕ ꯍꯥꯏꯇꯥꯔꯦ
ꯎꯝ ꯑꯗꯨꯏ ꯇꯥꯏꯞꯇꯕꯨꯗꯤ ꯑꯣꯏꯗꯣꯏꯅꯤ ꯑꯗꯣ ꯃꯣꯔꯣꯛ ꯏꯔꯣꯟꯝꯕꯗꯨꯗꯤ ꯊꯥꯎꯗꯤ ꯉꯧꯗꯦ ꯑꯗꯨꯝ ꯉꯧꯕꯗꯤ ꯉꯧꯔꯤꯅꯤꯀꯣ ꯗꯨ ꯑꯩꯒꯤ ꯀꯩꯅꯣ
ꯃꯣꯔꯣꯛ ꯑꯇꯦꯛꯄ ꯍꯥꯎꯋꯦ ꯍꯥꯏꯗꯅ ꯃꯅꯝ ꯑꯉꯥꯡꯕꯗ ꯄꯨꯛ ꯈꯤꯇꯪ ꯆꯥꯛꯑꯦꯕ
ꯎꯝ ꯍꯪꯕꯤꯌꯣ ꯍꯪꯕꯤꯌꯣ ꯍꯥꯎꯕꯅꯦ ꯎꯝ ꯆꯥꯅꯤꯡꯉꯦ ꯑꯩꯗꯤ
ꯍꯋꯥꯏꯖꯥꯔꯒ ꯊꯣꯡꯕ ꯌꯥꯝ ꯆꯥꯅꯤꯡꯉꯦ ꯍꯧꯖꯤꯛꯀꯥꯜ ꯍꯋꯥꯏꯖꯥꯔ ꯑꯀꯪꯕ ꯍꯥꯞꯄꯒ ꯊꯣꯡꯕ
ꯁꯤꯔꯥꯔꯥꯈꯣꯡꯒ ꯅꯍꯥꯟ ꯌꯦꯟ ꯊꯣꯡꯕꯁꯨ ꯆꯥꯏ ꯉꯥꯟꯊꯣꯏꯒ ꯑꯗꯨꯅ
ꯎꯝ
ꯑꯣ ꯀꯔꯤ ꯆꯥꯅꯤꯡꯕ ꯍꯧꯖꯤꯛ ꯑꯣꯛ ꯌꯥꯝ ꯅꯥꯏ ꯍꯥꯏꯌꯦ ꯑꯗꯨꯏ ꯑꯣꯛ ꯆꯥꯗ꯭ꯔꯦ ꯎꯝ
ꯆꯥꯗꯤ ꯆꯥꯗꯕ ꯀꯨꯏꯔꯦꯗ ꯆꯨꯝꯅ ꯑꯗꯨꯝ ꯃꯥꯥꯟꯃꯦ ꯍꯋꯥꯏꯖꯥꯔ ꯊꯣꯡꯉꯒ ꯂꯣꯡ ꯃꯥꯃ ꯐꯠ ꯑꯁꯥꯟꯅ ꯑꯃ ꯂꯩꯕꯗꯣ ꯈꯪꯕ꯭ꯔꯥ
ꯎꯝ
ꯎꯨꯏꯔꯦꯕꯕꯥ ꯎ ꯑꯩꯈꯣꯏꯁꯤ ꯑꯩꯈꯣꯏꯅ ꯆꯠꯂ ꯆꯥꯔꯨꯔꯦꯕꯀꯣ
ꯎꯝ
ꯍꯣꯏꯌꯦ ꯍꯣꯏꯌꯦ ꯍꯥꯎꯋꯦ ꯑꯣꯛꯀꯤꯗꯤ ꯈꯔꯕꯨꯗꯤ ꯍꯣꯏ ꯑꯗꯨꯕꯨꯗꯤ ꯌꯥꯏꯗ ꯑꯗꯨꯝ ꯑꯃ ꯑꯣꯛꯀꯤꯗꯤ ꯌꯦꯟꯒꯤꯕꯨꯗꯤ ꯈꯤꯇꯪ ꯆꯥꯟꯅꯗꯦꯕ
ꯃꯣꯏꯒꯤꯗꯣ ꯍꯥꯎꯕꯅꯦ
ꯑꯣꯛꯇꯤꯇ ꯍꯥꯎꯋꯦ ꯍꯣꯏ ꯑꯗꯨꯝ ꯌꯥꯏꯌꯦꯕ ꯃꯃꯜꯗꯨꯒ ꯌꯦꯟꯗꯨꯗꯤ ꯈꯤꯇꯪ ꯆꯥꯅ ꯐꯥꯠꯇꯦꯕ
ꯎꯝ
ꯃꯥꯟꯅꯩꯕ ꯑꯗꯨꯒ ꯈꯤꯇꯪ ꯆꯥꯅꯗꯦ ꯌꯦꯟꯗꯨꯗꯤ ꯑꯗꯨꯒ ꯑꯣꯛꯇꯨꯒꯤ ꯑꯣꯏꯅꯗꯤ ꯑꯩ ꯋꯥꯈꯟꯗ ꯌꯥꯝ ꯍꯥꯎꯋꯦꯕꯀꯣ ꯍꯣꯏ ꯍꯋꯥꯏꯖꯥꯔꯒ ꯊꯣꯡꯉꯦ ꯀꯩꯅꯣꯝ ꯍꯥꯏꯅꯦ ꯃꯃꯤꯡ ꯑꯗꯣ ꯑꯦꯖꯣꯟ ꯍꯥꯏꯕ꯭ꯔꯥ ꯀꯩꯅꯣꯝ ꯍꯥꯏꯌꯦꯅꯦ
ꯑꯈꯣꯅꯤ ꯍꯥꯏꯕ ꯑꯈꯣꯅꯤ
ꯅꯠꯇꯦ ꯑꯗꯨꯗ ꯃꯣꯏꯗꯨꯗ ꯏꯔꯝꯕꯗ
ꯑꯗꯣ ꯑꯈꯣꯅꯤ ꯑꯈꯣꯅꯤ ꯄꯥꯗꯣꯏꯅꯦ
ꯀꯔꯤꯒꯤ
ꯄꯥꯕꯅꯦ
ꯑꯦꯖꯣꯟ ꯍꯥꯏꯌꯦ ꯑꯗꯨꯒ ꯑꯃꯅ ꯃꯣꯏ ꯏꯁꯥꯏ ꯏꯁ꯭ꯂꯥꯏꯁ ꯄꯤꯔꯒ ꯑꯃ ꯀꯔꯤ
ꯀꯩꯅꯣꯝ ꯊꯥꯕꯅꯤꯅꯦ ꯊꯣꯛ ꯁꯨꯏ ꯍꯥꯏꯕ꯭ꯔꯥ ꯀꯩꯅꯣꯝ ꯊꯥꯕꯅꯦꯅꯦ ꯈꯪꯗꯦꯗ ꯑꯝꯇ ꯆꯥꯗꯕꯅꯤꯅ ꯑꯗꯣ ꯃꯍꯥꯎ ꯌꯦꯡꯁꯤ ꯀꯃꯥꯏꯅ ꯇꯧꯖꯥꯅꯣꯅ
ꯑꯩꯕꯨ ꯕ꯭ꯂꯦꯛ ꯕꯥꯔꯗ ꯄꯨꯔꯒ ꯁꯤ ꯐꯨ꯭ꯗ ꯑꯃꯔꯛ ꯄꯤꯖꯧ
ꯕ꯭ꯂꯦꯛ ꯕꯥꯔ ꯌꯥꯝ ꯇꯥꯡꯉꯦ ꯍꯥꯏꯌꯦ
ꯑꯗꯨ ꯇꯥꯡꯗꯕ ꯑꯃꯗ ꯄꯨꯔꯒ ꯆꯥꯅꯤꯡꯉꯦ
ꯅꯃꯥꯅꯕꯤ ꯑꯩ ꯏꯁꯇꯦꯇ꯭ꯁ ꯑꯗꯣ ꯅꯪ ꯎꯗ꯭ꯔꯤꯕꯣ
ꯅꯪꯁꯤ ꯄꯩꯁꯥ ꯆꯪꯉꯛꯇ꯭ꯔꯤꯕꯣ ꯍꯥꯏꯁꯦ ꯍꯟꯗꯛꯀꯤ
ꯆꯪꯪꯂꯛꯈ꯭ꯔꯦꯗ ꯁꯤꯖꯤꯟꯅꯊꯣꯛꯈ꯭ꯔꯦ ꯍꯥꯏꯕ ꯍꯟꯗꯛꯀꯤꯗꯤ ꯆꯪꯉꯛꯄꯒ ꯁꯤꯖꯤꯟꯅ ꯊꯣꯛꯈ꯭ꯔꯦ ꯈꯔ ꯌꯥꯝꯅ ꯈꯔ ꯌꯥꯝꯅ ꯁꯤꯖꯤꯟꯅꯊꯈ꯭ꯔꯦ
ꯈꯪꯉꯦ ꯈꯪꯉꯦ ꯐꯔꯦ ꯐꯔꯦ ꯑꯩꯅꯗꯤ ꯅꯪꯒꯤ ꯄꯩꯁꯥ ꯆꯪꯉꯒ ꯑꯩꯕꯨ ꯁꯤ ꯐꯨꯗ ꯄꯤꯖꯅꯤ ꯍꯥꯏꯅ ꯉꯥꯏꯔꯝꯕꯅꯦ
ꯑꯣ ꯅꯣ
ꯎ
ꯅꯃꯥꯟꯅꯕꯤꯒꯤ ꯏꯁꯇꯦꯇ꯭ꯁꯇꯨ ꯈ ꯍꯧꯖꯤꯛ ꯑꯩꯉꯣꯟꯗ ꯊꯣꯛꯏꯕꯁꯦ
ꯃꯤ ꯆꯥꯝ ꯆꯞꯄꯤꯕꯨ ꯊꯤꯔꯤ ꯀꯨꯟ ꯆꯞꯄꯤꯅꯤ ꯊꯤꯔꯤꯁꯦ
ꯂꯩꯖꯥꯗꯦ ꯑꯩꯈꯣꯏꯗꯤ ꯀꯔꯤꯃꯇ ꯍꯧꯖꯤꯛ
ꯀꯅꯥꯅꯣꯕ ꯍꯧꯖꯤꯛ ꯋꯥꯔꯤ ꯌꯥꯝ ꯀꯟꯅ ꯁꯥꯔꯤꯁꯤ ꯕꯣ
ꯍ ꯅꯪꯁꯤ ꯅꯪꯁꯤ ꯅꯪꯁꯤ ꯉꯥꯡꯇ
ꯃꯤ ꯋꯥꯔꯤ ꯁꯥꯔꯤ ꯍꯪꯕꯩꯅꯤ ꯅꯪꯁꯨ ꯈꯨꯝꯃꯣꯏ
ꯈꯨꯝꯕ ꯌꯥꯔꯣꯏꯗꯕ ꯅꯣ ꯗꯤꯇꯦꯜꯁ
ꯑꯁ ꯆꯠꯄꯗꯤ ꯌꯥꯏꯌꯦ ꯑꯁꯦꯡꯕꯒꯤ ꯌꯨꯝ ꯂꯣꯝꯗ ꯍꯥꯏꯊꯕ
ꯆꯠꯃꯟꯗꯗꯅ ꯀꯣꯛꯁꯦ ꯆꯥꯛꯑꯦ ꯑꯩ ꯋꯥꯔꯦ ꯄꯨꯟꯁꯤꯁꯦ
ꯍ ꯍ ꯍ ꯍ ꯋꯥꯈꯜꯁꯤ ꯁꯥꯟꯇꯤꯗ ꯂꯩꯅꯤꯡꯉꯤ ꯁꯥꯟꯇꯤꯗ
ꯁꯦꯡꯕ ꯄꯨꯟꯁꯤꯁꯦ ꯁꯥꯟꯇꯤꯗ ꯂꯩꯅꯤꯡꯉꯦ
ꯆꯠꯅꯤꯡꯉꯤ
ꯑꯝ ꯆꯥꯎꯋꯣꯃꯥ ꯂꯩꯅꯤꯡ
ꯂꯦꯟꯁ ꯂꯥꯏꯗ
ꯍꯝ ꯃꯅꯤꯄꯨꯔꯗꯁꯨ ꯍꯧꯖꯤꯛ ꯍꯧꯔꯛꯑꯅꯤ ꯀꯩꯅꯣ ꯍꯥꯏꯗꯤ ꯌꯥꯗ꯭ꯔꯦꯕ ꯌꯥꯗ꯭ꯔꯦ ꯃꯤꯟꯁ
ꯇꯧꯕꯨ ꯃꯥꯜꯂꯤꯕꯣ ꯍꯥꯟꯅꯗꯤ ꯃꯃꯥꯡ ꯆꯍꯤꯗꯗꯤ ꯁꯤ ꯇꯝꯗ ꯏꯆꯥꯎ ꯑꯃꯨꯔꯛ ꯊꯣꯛꯈ꯭ꯔꯝꯅꯦꯃꯦ ꯑꯦꯄ꯭ꯔꯤꯜ ꯑꯗꯨꯋꯥꯏꯗ
ꯒꯤꯅꯦ ꯍꯧꯖꯤꯛ ꯍꯧꯔꯛꯑꯅꯤ ꯍꯧꯔꯛꯑꯅꯤ꯫
ꯑꯗꯨꯕꯨ ꯍꯥꯏꯕ ꯃꯃꯥꯡ ꯑꯦꯄ꯭ꯔꯤꯜꯗ ꯑꯃꯨꯛ ꯏꯁꯤꯡ ꯃꯃꯥꯡꯗ ꯑꯅꯤꯔꯛꯅꯦꯗꯅ ꯆꯥꯎꯔꯤꯗꯣꯕ꯭ꯔꯥ ꯑꯦꯄ꯭ꯔꯤꯜ ꯊꯥꯗ ꯑꯃꯨꯔꯛ ꯆꯥꯎꯔꯦ ꯊꯨꯝꯃꯦ ꯑꯗꯨꯏ ꯃꯇꯨꯡ ꯃꯇꯨꯡꯗ ꯖꯨꯟ ꯖꯨꯂꯥꯏꯗ ꯑꯃꯨꯛ ꯊꯨꯝꯕꯅꯤ ꯍꯧꯖꯤꯛ ꯖꯨꯟ ꯗꯦꯠ ꯀꯩꯅꯣ ꯌꯧꯁꯤꯜꯂꯛꯑꯦ ꯍꯧꯖꯤꯛꯐꯥꯎ ꯅꯣꯡ ꯆꯨꯗꯦ ꯌꯦꯉꯣꯟꯗꯅ꯫ ꯈꯨꯁꯥ ꯇꯧꯔꯦ꯫
ꯈꯪꯗꯦ ꯃꯤꯑꯣꯏꯕꯁꯦ ꯌꯥꯝꯅ ꯐꯠ ꯇ꯭ꯔꯦ꯫ ꯅꯪ ꯄꯩꯁꯥ ꯀꯌꯥ ꯌꯥꯎꯔꯒꯦ꯫
ꯀꯥꯔꯤꯒꯤꯅꯣ ꯍꯥꯏꯖꯦ꯫
ꯐꯪꯗ꯭ꯔꯤꯕꯗ꯫
ꯑꯁ ꯑꯩꯗꯤ ꯀꯌꯥꯅꯣ ꯆꯥꯝꯃ꯭ꯔꯤꯒ ꯀꯌꯥꯅꯣ ꯈꯛ ꯊꯣꯛꯍꯧꯕꯅꯦ꯫
ꯑꯗꯣ ꯑꯩ ꯇꯧꯏꯅ
ꯑꯩ ꯄꯥꯏꯗꯦꯕ ꯄꯥꯛ꯫ ꯌꯥꯥꯝꯃꯦ ꯅꯪ ꯑꯗꯨ
ꯑꯗꯩ ꯑꯩꯅ ꯈꯜꯂꯦꯕꯥꯀꯣ ꯑꯁ ꯑꯩꯖꯤ ꯄꯣꯊꯥꯔꯒꯦ ꯑꯗꯨꯅꯦ꯫ ꯑꯩꯅ ꯉꯁ ꯗꯤꯁ ꯋꯤꯛ ꯍꯥꯏꯔꯛꯑꯦ꯫
ꯑ ꯆꯪꯉꯛꯄ ꯌꯥꯅꯤꯗ
ꯇꯨꯝꯃꯒꯦ ꯊꯝꯃꯒꯦ꯫ ꯎꯝ꯫